ꯀꯩ ꯇꯧꯕꯤꯔꯝꯃꯤꯅꯣ
ꯑꯁ ꯁꯨꯝ ꯂꯩꯔꯝꯃꯤꯅꯤꯗ ꯀꯩꯗꯧꯔꯝꯃꯤꯅꯣ ꯅꯪꯗꯤ
ꯐꯤ ꯁꯥꯁꯤꯖꯤꯔꯅ ꯈꯥꯔ ꯃꯇꯦꯛ ꯑꯃ ꯁꯥꯔꯝꯕꯅꯦ ꯑꯗꯨꯒ ꯏꯃꯥꯟꯅꯕ ꯑꯃ ꯀꯣꯜ ꯇꯧꯁꯤꯜꯂꯛꯇꯅ ꯋꯥꯔꯤ ꯁꯥꯟꯅꯔꯝꯕ
ꯅꯪ
ꯃꯊꯦꯜ ꯆꯥꯕꯤ ꯈ꯭ꯔꯒꯦ
ꯑꯁ ꯉꯁꯤꯁꯦ ꯑꯩꯈꯣꯏꯗꯣ ꯀꯩꯅꯣꯒꯤ ꯍꯣꯁꯇꯦꯜꯒꯤ ꯆꯥꯛ ꯄꯤꯗ꯭ꯔꯦꯕ ꯚꯦꯀꯦꯁꯟ ꯃꯅꯨꯡꯒꯤ
ꯏꯟꯁꯥꯡꯁꯦ ꯊꯣꯡꯅꯤꯉꯥꯏ ꯂꯩꯇꯗꯅ ꯀꯩꯅꯣꯃ ꯇꯧꯔꯦ ꯏꯔꯣꯜꯂꯦ ꯌꯦꯟꯗꯦꯝꯒ ꯀꯩꯅꯣꯒ ꯇꯧꯔꯒ ꯀꯣꯕꯤ ꯃꯁꯣꯏꯒ ꯇꯧꯔꯒ ꯑꯂꯨꯒ ꯏꯔꯣꯜꯂꯦ ꯑꯗꯨꯒ ꯊꯨꯝ ꯌꯥꯥꯛꯄꯤꯃ ꯉꯧꯔꯒ ꯆꯥꯥꯁꯜꯂꯦ ꯅꯪꯗꯤ ꯀꯩ ꯑꯦꯟꯁꯥꯡ ꯆꯥꯔꯕ
ꯑꯣ ꯑꯩꯗꯤ ꯉꯁꯤꯁꯦ ꯎꯁꯣꯞ ꯑꯃ ꯂꯩꯗꯅ ꯀꯩꯅꯣ ꯌꯥꯎꯔꯦ ꯎꯁꯣꯞ ꯍꯥꯏꯕꯗꯤ ꯍꯥꯏꯗꯤ ꯁꯨꯝ ꯌꯨꯝ ꯑꯃ ꯆꯪꯕꯒꯤ ꯃꯤ ꯈꯔ ꯈꯛꯇꯪ ꯃꯤ ꯌꯥꯝꯗꯦ ꯃꯤ ꯀꯨꯟꯊ꯭ꯔꯥ ꯑꯃ ꯅꯤꯐꯨ ꯑꯃ ꯑꯗꯨꯃꯥꯏꯅ ꯇꯧꯔꯒ ꯄꯖꯥꯛ ꯆꯥꯅꯕ ꯑꯣꯏ ꯀꯩ ꯑꯣꯏ ꯇꯧꯕ ꯑꯃ ꯌꯥꯎꯔꯨ ꯑꯗꯨꯒꯤ ꯉꯥ ꯊꯣꯡꯕ ꯑꯃꯅ ꯏꯔꯣꯟꯕ ꯑꯃꯅ ꯉꯥꯔꯤꯈꯥ ꯉꯧꯕ ꯑꯃꯅ ꯑꯗꯨ ꯆꯥꯔꯛꯑꯦ ꯑꯆꯥꯔ ꯑꯃ ꯌꯥꯎꯋꯦ ꯎꯝꯝ ꯆꯥꯔꯦꯛ ꯑꯦ
ꯑꯗꯨꯗꯤ ꯍꯥꯎꯊꯔꯦꯅꯪ
ꯍꯥꯎꯔꯦ ꯆꯥꯛꯁꯤ ꯏꯆꯦ ꯑꯃꯒ ꯑꯩꯒ ꯄꯨꯈꯝ ꯑꯃ ꯄꯨꯟꯅ ꯆꯥꯃꯤꯟꯅꯕ ꯕꯅꯤ ꯑꯗꯨꯝ ꯄꯨꯈꯝ ꯑꯄꯥꯛꯄ ꯁꯦꯡꯒꯥꯗꯨꯗ ꯑꯗꯨꯝ ꯃꯥꯥꯔꯥꯡ ꯀꯥꯏꯅ ꯍꯥꯞ ꯊꯔꯒ ꯆꯥꯕꯁꯤꯗ ꯑꯗꯨꯝ ꯆꯤꯡꯈꯠꯅꯩ ꯍꯥꯏꯇꯥꯔꯦ ꯑꯗꯨꯝ ꯆꯦ ꯑꯗꯨꯁꯨ ꯆꯤꯡꯈꯠꯅꯩ ꯑꯩꯁꯨ ꯑꯗꯨꯝ ꯆꯤꯡꯈꯠꯅꯩ ꯍꯥꯏꯇꯥꯔꯦ
ꯑ ꯅꯨꯡꯉꯥꯏꯕꯅꯦ ꯆꯥꯛ ꯆꯥꯃꯤꯟꯅꯕꯁꯦ ꯏꯃꯥꯟꯅꯕ ꯀꯥꯡꯕꯨ ꯆꯥꯃꯤꯟꯅꯔꯗꯤ ꯑꯩ ꯁꯤꯗ ꯇꯧꯔꯤꯁꯦ ꯑꯇꯩꯒ ꯆꯥꯃꯤꯟꯅꯔꯔꯗꯤ ꯆꯥꯛꯁꯤ ꯆꯥ ꯆꯥꯗꯦꯕ ꯏꯆꯦ ꯑꯃ ꯂꯩꯌꯦ ꯎ ꯆꯥꯛ ꯆꯥꯕ ꯈꯨꯇꯛ ꯑꯃ ꯏꯕꯥꯅꯤ ꯄꯨꯟꯈ꯭ꯔꯗꯤ ꯑꯁ ꯀꯩꯅꯣꯅꯦ
ꯑꯣ ꯅꯕꯥꯅꯤ ꯇꯞꯄꯤ ꯇꯥꯅ ꯂꯩꯌꯦꯕ
ꯍꯣꯏ
ꯑꯗꯨꯗꯤ ꯑꯗꯨꯅꯗꯤ ꯅꯣꯏꯔꯣꯏꯀꯣ
ꯀꯩꯅꯣ ꯑꯩ ꯍꯟꯇ ꯀꯦꯖꯤ ꯃꯉꯥ ꯍꯦꯟꯒꯠꯂꯕꯅꯦ ꯁꯨꯄꯔꯐꯥꯏꯟ ꯆꯥꯔꯒ
ꯇꯧꯕ ꯌꯥꯝ ꯉꯝꯃꯝꯃꯦꯍꯦ ꯑꯗꯨꯗꯤ
ꯑꯩꯁꯨ ꯉꯛꯑꯦ ꯄꯨꯟꯁꯤꯗ ꯀꯅꯥꯝꯇꯅ ꯅꯣꯏ ꯍꯥꯏꯕꯤꯔꯛꯇ꯭ꯔꯤꯕ ꯑꯩꯁꯦ ꯍꯧꯖꯤꯛ ꯃꯔꯤ ꯃꯇꯥꯗ ꯆꯠꯂꯨꯕ ꯀꯥꯟꯗ ꯎꯝ ꯅꯣꯏꯔꯝꯃꯤꯗ ꯍꯥꯏ ꯂꯩꯔꯦ
ꯅꯪꯗꯤ ꯅꯃꯥꯏꯗꯣ ꯄꯤꯛꯄꯅꯤꯅ ꯅꯃꯥꯏꯗꯣ ꯄꯤꯛꯄꯅꯤꯅ ꯑꯗꯨꯝ ꯎꯝ ꯀꯩꯅꯣ ꯍꯥꯏꯗꯤ ꯍꯥꯏꯗꯤ ꯅꯣꯏꯖꯔꯒꯁꯨ ꯃꯥꯏꯖꯦ ꯄꯤꯛꯑꯗꯤ ꯑꯃꯨꯛ ꯀꯥ ꯍꯦꯟꯅ ꯈꯪꯒꯟꯗꯦꯕ ꯃꯤꯁꯦ
ꯎꯝ
ꯑꯗꯨꯒ ꯃꯤꯖꯦ ꯃꯁꯥꯁꯦ ꯄꯥꯛꯇꯛ ꯇꯧꯁꯨ ꯃꯃꯥꯏ ꯄꯥꯛꯑꯒꯅ ꯈꯤꯇꯪ ꯍꯦꯛ ꯍꯥꯒꯠꯂꯛꯄ ꯃꯃꯥꯏ ꯍꯟꯗꯣꯔꯛꯄꯗ ꯅꯣꯏꯔꯦ ꯅꯣꯏꯔꯦ ꯍꯥꯏꯕꯤꯕꯗꯣ ꯅꯣꯏꯕꯁꯦ ꯃꯥꯏꯅ ꯄꯣꯜꯂꯦꯅꯦ
ꯍꯣꯢ ꯑꯩꯖꯨ ꯍꯟꯗꯛꯇꯣ ꯃꯥꯢ ꯈꯔ ꯇꯣꯡꯈꯠꯂꯦ ꯑꯗꯨꯒ ꯑꯩꯈꯣꯏ ꯂꯦꯡꯕꯥꯟ ꯀꯤ ꯀꯩ ꯈꯔ ꯐꯟꯇꯣꯑꯦꯕ ꯑꯗꯨꯒꯤ ꯌꯦꯛ ꯌꯦꯡꯕꯗ ꯌꯥꯝꯅꯣꯏꯕ ꯍꯦꯟꯀꯠꯄ ꯃꯥꯟꯕꯗꯣ
ꯑꯣ ꯀꯦꯖꯤ ꯃꯉꯥ ꯍꯦꯟꯀꯠꯂꯗꯤ ꯌꯥꯝ ꯍꯦꯟꯀꯠꯂꯦ ꯀꯩꯅꯣ ꯑꯃꯅꯤꯅꯤꯁꯨ ꯅꯠꯇꯅ
ꯍꯣꯏ
ꯍꯣꯢꯅ ꯂꯩꯕ ꯀꯥꯟꯗ ꯎꯝ ꯀꯦꯖꯤ ꯑꯍꯨꯝꯒ ꯍꯦꯟ ꯀꯛꯄꯁꯦ ꯏꯁꯥꯅ ꯌꯥꯝ ꯆꯥꯎꯈꯠꯂꯕꯣꯢ ꯅꯤꯡꯖꯩꯌꯦꯕ ꯑꯗꯨꯁꯨ ꯀꯩꯅꯣ ꯑꯗꯨꯃꯥꯏꯅ ꯆꯦꯡꯌꯦꯟ ꯆꯥꯕ ꯀꯥꯟ ꯗꯗꯤ ꯏꯍꯦꯟ ꯍꯦꯟꯒꯠꯂꯨꯖꯨ ꯗꯨꯝ ꯌꯥꯗꯦ ꯃꯌꯥꯝ ꯆꯥꯔꯖꯨ ꯁꯨꯅꯣꯏ ꯅꯣꯏꯈꯂꯨ ꯌꯥꯗꯦ ꯑꯗꯨꯒ ꯌꯨꯝꯗꯒꯤ ꯆꯥꯛ ꯂꯧꯗ꯭ꯔꯀꯥꯟ ꯀꯩꯅꯣ ꯇꯧꯔꯀꯥꯟꯗ ꯆꯥ ꯊꯣꯡꯖꯔꯒ ꯏꯁꯥꯅ ꯇꯧꯀꯥꯟꯗꯗꯤ ꯆꯥꯛꯇꯣ ꯍꯥꯏꯗꯤ ꯌꯨꯝꯒꯤ ꯆꯦꯡ ꯑꯊꯣꯠꯄꯗꯨꯗꯤ ꯄꯥꯛꯅ ꯇꯨꯝꯃꯨ ꯌꯥꯗꯕꯒꯤ ꯑꯗꯨꯗꯤ ꯆꯥ ꯈ꯭ꯔꯥ ꯆꯥꯈ꯭ꯔꯥ ꯑꯗꯨꯝ ꯂꯩꯔꯠꯂꯤ ꯑꯗꯨꯗꯗꯨꯝ ꯆꯥꯔꯗꯤ ꯍꯦꯟꯕ ꯐꯠꯇꯦ ꯍꯥꯏꯕꯒꯤ ꯋꯥꯈꯜ ꯑꯃꯗ ꯑꯗꯨꯝ ꯆꯥ ꯁꯟꯕꯗ ꯑꯗꯨꯝ ꯋꯦꯠꯇꯣ ꯑꯗꯨꯃꯥꯏꯅ ꯍꯦꯟꯀꯠꯂꯛꯄꯗꯤ ꯌꯥꯎꯋꯦꯕ ꯑꯗꯨꯒ ꯆꯦꯡꯌꯦꯟꯗꯗꯤ ꯑꯗꯨꯃꯥꯏꯅ ꯀꯦꯖꯤ ꯃꯉꯥꯒ ꯍꯦꯟꯀꯠ ꯆꯕꯩꯁꯤꯗꯤ ꯑꯉꯛꯄ ꯑꯃꯅꯤ ꯍꯥꯏꯇꯥꯔꯦꯅꯦ
ꯃꯥꯟꯅꯦ ꯃꯥꯟꯅꯦ
ꯌꯨꯝꯗ ꯂꯩꯔꯕꯣ ꯅꯪ ꯍꯣꯁꯇꯦꯜ ꯂꯩꯗꯥꯏꯅꯦ
ꯎꯝ ꯑꯩꯗꯣ ꯉꯁꯤ ꯂꯥꯛꯑꯦ ꯑꯗꯨ ꯑꯃꯨꯛ ꯌꯥꯝ ꯊꯨꯅ ꯑꯃꯨꯛꯀ ꯑꯃꯨꯛ ꯂꯥꯛꯑꯅꯤ ꯍꯥꯏꯗꯤ ꯑꯩꯒꯤ ꯀꯩꯅꯣ ꯊꯕꯛ ꯂꯣꯏꯁꯤꯟꯕꯗꯨꯒꯤ ꯑꯩꯒꯤ ꯆꯥꯛ ꯊꯣꯡꯕꯗ ꯂꯩꯕꯗꯨꯅ ꯑꯩꯁꯦ ꯈꯥꯔ ꯊꯥꯔꯛꯑꯦ ꯂꯥꯛꯑꯣꯅ ꯉꯁꯥꯏꯗꯩ ꯌꯨꯝ ꯂꯥꯛꯏꯕ ꯑꯩꯖꯦ ꯉꯁ ꯁꯥꯏꯗ ꯗꯨꯝ ꯋꯥꯆꯞꯇ ꯃꯦꯁꯦꯖ ꯊꯥꯔꯛꯑꯦ ꯅꯪꯒꯤ ꯂꯦꯞꯇꯣꯞꯇꯣ ꯄꯨꯔꯒ ꯊꯕꯛꯇꯣ ꯇꯧ ꯇꯞ ꯂꯥꯛꯑꯣꯅ ꯍꯥꯏꯕꯗꯒꯤ ꯑꯩꯗꯤ ꯉꯍꯥꯛꯇꯪ ꯀꯣꯛꯁꯦ ꯆꯥꯛ ꯀꯦ ꯇꯧꯏ
ꯎꯝ
ꯑꯥꯗ ꯑꯩꯅ ꯅꯣꯡꯃ ꯅꯤꯅꯤꯁꯤꯃꯗꯤ ꯁꯨꯃꯥꯏꯅ ꯌꯨꯝꯗ ꯂꯨꯍꯣꯡ ꯈꯣꯡ ꯗꯣꯡꯕ ꯊꯣꯛꯑꯦꯅ ꯍꯥꯏꯔꯦ ꯑꯗꯨꯒ ꯀꯩꯅꯣ ꯇꯧꯔꯒꯦꯅ ꯑꯗꯨꯃꯥꯏꯅ ꯇꯧꯏ ꯂꯥꯛꯅꯕꯗꯤ ꯊꯨꯅ ꯂꯥꯛꯅꯒꯗꯧꯒꯦ ꯍꯥꯏꯕ ꯌꯨꯝꯗꯁꯨ ꯊꯕꯛꯁꯨ ꯌꯥꯝꯃꯦꯕ ꯁꯤꯅꯤ ꯇꯧꯔꯤꯁꯦ ꯅꯍꯥꯟꯒꯩ ꯅꯣꯡꯃ ꯅꯩꯅ ꯂꯦꯝꯅ ꯂꯩꯕꯗꯗꯤ ꯀꯩꯝꯇ ꯍꯦꯛ ꯍꯥꯏꯔꯛꯇꯦ
ꯊꯕꯛ ꯆꯤꯜꯂꯛꯑꯀꯥꯟꯗ ꯃꯔꯤ ꯃꯔꯤ ꯍꯥꯏꯖꯤꯜꯂꯛꯄꯤꯗꯣ
ꯎꯝ ꯆꯤꯜꯂꯛꯑ ꯀꯥꯟꯗ ꯄꯪꯆꯤꯟꯗ ꯍꯦꯛ ꯆꯤꯟꯕ
ꯍꯣꯏ ꯂꯨꯍꯣꯡ ꯈꯣꯡꯗꯣ ꯈꯣꯡꯗꯣꯡꯕ ꯃꯇꯝꯅꯤꯅꯅꯦ ꯑꯁ ꯆꯠꯇꯕꯕꯨꯗꯤ ꯌꯥꯗꯕ ꯑꯗꯣ ꯏꯁꯥꯒꯤ ꯏꯊꯧꯗꯕꯨꯗꯤ ꯌꯥꯝ ꯁꯤꯜꯂꯛꯄꯣꯠꯅꯤ ꯗ ꯀꯥꯏꯗꯒꯤ ꯂꯨꯍꯣꯡꯕ ꯃꯌꯥꯝꯁꯦ ꯀꯩꯅꯣ
ꯃꯥꯟꯅꯤꯅꯦ ꯍꯥꯏꯗꯤ ꯊꯥꯏꯅꯗꯤ ꯐꯥꯏꯔꯦꯟ ꯂꯝꯇꯥ ꯁ꯭ꯋꯥꯏꯁꯤꯅ ꯌꯥꯝ ꯍꯦꯟꯅ ꯍꯣꯡꯉꯝꯃꯦ ꯍꯧꯖꯤꯛꯇꯤ ꯃꯇꯝꯒ ꯏꯅꯥꯏ ꯅꯥꯏ ꯅꯥꯏꯔꯛꯇ꯭ꯔꯕꯒꯨꯝ ꯇꯧꯔꯦꯕ ꯂꯨꯍꯣꯡꯕꯒꯁꯦ ꯑꯗꯨꯝ ꯍꯟꯗꯛꯀꯤ ꯏꯉꯥꯁꯤꯒꯤ ꯊꯥꯁꯤꯗ ꯂꯨꯍꯣꯡꯕꯁꯦ ꯐꯟꯅ ꯌꯥꯝꯅ ꯍꯣꯡꯉꯦ ꯍꯥꯏꯗꯤ ꯃꯤꯅ ꯊꯝꯅꯔꯛꯄ ꯐꯣꯇꯣ ꯑꯣꯏꯒꯦꯔꯥ ꯀꯩ ꯑꯣꯏꯒꯦꯔꯥ ꯑꯗꯨꯗꯩ ꯈꯣꯏꯁꯨ ꯐꯅꯌꯥꯝ ꯑꯗꯨꯝ ꯍꯣꯡꯉꯦꯁꯦ ꯈꯪꯉꯤ ꯑꯩꯈꯣꯏꯗꯁꯨ ꯐꯅꯌꯥꯝ ꯑꯗꯨꯝ ꯇꯧꯔꯛꯏ ꯕꯥꯔꯇꯣꯟꯁꯦ ꯑꯗꯨꯃꯥꯏ ꯇꯧꯗꯅ ꯈꯪꯗꯣꯏꯅꯦ ꯌꯥꯝ ꯍꯣꯡꯉꯦꯅ
ꯅꯣꯏꯗꯤ ꯃꯣꯛ ꯑꯦꯛꯖꯥꯝ ꯂꯣꯏꯈ꯭ꯔꯕꯅꯤꯅ ꯌꯨꯝ ꯆꯠꯄꯗꯣ ꯑꯁ ꯈꯥꯔꯕꯨ ꯅꯦꯅ ꯇꯥꯔꯝꯅꯤꯅꯦ ꯑꯈꯣꯏꯗꯤ ꯑꯁ ꯖꯥꯝ ꯖꯤꯅꯅꯦ ꯚꯦꯀꯦꯁꯟ
ꯀꯥꯌꯗꯩꯒꯤ ꯍꯧꯗꯣꯏꯅꯣ
ꯇꯥꯡꯁꯦ ꯃꯥꯄꯜꯗ ꯍꯧꯒꯗꯕꯅꯦ ꯑꯁꯦꯡꯕꯗꯤ ꯑꯗꯨ ꯁꯣꯏꯌꯝꯅ ꯄꯦꯄꯔ ꯑꯃ ꯌꯥꯎꯔꯤꯌꯦ ꯑꯗꯨꯒꯤ ꯇꯥꯡ ꯇꯔꯨꯛꯇ ꯇꯧꯒꯅꯤꯅ ꯅꯣꯇꯤꯁ ꯊꯣꯛꯆꯜꯂꯤ ꯚꯦꯀꯦꯁꯟꯅ ꯇꯥꯡ ꯃꯉꯥꯗ ꯂꯣꯏꯗꯣꯏꯕ ꯑꯗꯨꯒꯤ ꯁ꯭ꯀꯨꯜ ꯁꯣꯝꯗ
ꯌꯥꯎꯕꯅꯦ ꯁ꯭ꯋꯥꯏ ꯌꯝꯗꯤ ꯁꯦꯀꯦꯟ ꯁꯦꯃꯤꯁꯇꯔꯗ ꯌꯥꯎꯗꯥꯏ
ꯍꯣ ꯍꯣꯏ
ꯐꯥꯔꯁꯇ ꯌꯥꯎꯗꯝ ꯁꯦꯀꯦꯟꯒ ꯊꯥꯔꯠꯀ ꯇꯪ ꯌꯥꯎꯔꯒ ꯐꯣꯔꯠꯇꯗꯤ ꯑꯃꯨꯛ ꯌꯥꯎꯗꯕꯅꯤ ꯑꯦ ꯑꯗꯨꯒꯤ ꯄꯦꯄꯔ ꯗꯨꯝꯁꯨ ꯎꯝ ꯑꯗꯨꯒꯤ ꯄꯦꯄꯔꯗꯨꯃꯁꯨ ꯍꯥꯏꯗꯤ ꯂꯥꯏꯗꯕꯅꯦ ꯍꯥꯏꯗꯤ ꯅꯪ ꯗꯥꯎ ꯌꯥꯗꯅ ꯑꯔꯥꯏꯕ ꯍꯦꯛ ꯇꯥꯔꯗꯤ ꯐꯩ ꯑꯗꯨꯅ ꯑꯩꯈꯣꯏꯅꯁꯨ ꯁꯦꯀꯦꯟ ꯁꯦꯃꯤꯁꯇꯔꯗ ꯑꯍꯥꯟꯕ ꯂꯧꯕꯗꯣ ꯇꯣꯄꯤꯛꯁꯦ ꯈꯔ ꯂꯥꯏꯗꯧ ꯃꯥꯜꯂ ꯈꯟꯖꯤꯜꯂꯨꯔꯀꯥꯟꯗ ꯀꯣꯏꯁꯟꯁꯦ ꯈꯨꯝꯉꯝꯗꯕꯤ ꯍꯥꯏꯗꯤ ꯃꯣꯏꯒꯤ ꯑꯩꯈꯣꯏꯅ ꯍꯪꯉꯛꯄ ꯌꯥꯏ ꯀꯥꯏꯅꯁꯨ ꯍꯥꯏꯅ ꯀꯣꯏꯁꯟ ꯆꯍꯨꯝꯃꯨꯛꯇꯤ ꯄꯥꯖꯩꯌꯦꯕ ꯄꯥꯕꯗꯣ ꯏꯆꯥꯟ ꯆꯥꯟꯅꯗꯦꯕ ꯑꯃ ꯑꯅꯤ ꯑꯗꯨꯁꯨ ꯊꯌꯥꯏꯅꯩꯔꯞ ꯇꯧꯕꯒ ꯍꯪꯉꯛꯄ ꯀꯣꯏꯁꯟ ꯑꯗꯨꯃꯥꯏꯅ ꯇꯧꯔꯒ ꯑꯁ ꯑꯗꯨꯅ ꯑꯣꯏꯅ ꯆꯤꯡꯊꯗꯅ ꯃꯥꯔꯛꯇꯣ ꯆꯥꯝꯃꯩ ꯃꯅꯨꯡꯗ ꯍꯨꯝꯗ꯭ꯔꯥ ꯁꯨꯃꯥꯏꯅ ꯈꯛꯇꯪ ꯐꯪꯉꯦꯕ ꯃꯥꯔꯛꯇꯣ ꯑꯗꯨꯒ ꯊꯥꯔꯠ ꯁꯦꯃꯤꯁꯇꯔꯒꯤꯗꯨꯕꯨꯅ ꯍꯥꯏꯗꯤ ꯀꯣꯏꯁꯟꯁꯦ ꯁꯦꯝꯕꯁꯦ ꯑꯩꯈꯣꯏꯒꯤ ꯌꯨꯅꯤꯚꯔꯁꯤꯇꯤꯒꯤ ꯑꯣꯖꯥꯅ ꯁꯦꯝꯃꯦ ꯍꯥꯏ ꯑꯍꯥꯟꯕꯒꯤ ꯀꯩꯅꯣ ꯑꯗꯨꯗꯤ ꯁꯦꯀꯦꯟ ꯁꯦꯃꯤꯁꯇꯔꯒꯤ ꯑꯗꯨꯗꯤ ꯀꯣꯏꯁꯟꯁꯦ ꯍꯥꯏꯗꯤ ꯑꯇꯣꯞꯄ ꯄ ꯁꯦꯝꯃꯒꯁꯨ ꯑꯩꯈꯣꯏꯒꯤ ꯑꯣꯖꯥ ꯑꯦꯝ ꯌꯨꯒꯤ ꯑꯣꯖꯥꯅ ꯁꯦꯝꯃꯒꯁꯨ ꯀꯩꯅꯣꯅ ꯍꯥꯏꯗꯤ ꯑꯩꯈꯣꯏ ꯗꯤꯄꯥꯔꯠꯃꯦꯟꯒꯤ ꯅꯠꯇꯕ ꯑꯇꯣꯞꯄ ꯑꯣꯖꯥꯅ ꯁꯦꯝꯃꯛꯄꯅꯤꯅ ꯈꯔ ꯀꯟꯇ꯭ꯔꯥꯁ ꯑꯃ ꯏꯆꯠ ꯆꯠꯂꯦ ꯑꯗꯨꯒ ꯑꯩꯈꯣꯏꯒꯤ ꯊꯥꯔꯠꯇ ꯇꯧꯔꯛꯄꯗꯨꯗꯤ ꯑꯩꯈꯣꯏ ꯗꯤꯄꯥꯔꯠꯃꯦꯟꯒꯤ ꯑꯣꯖꯥꯅ ꯁꯦꯝꯖꯕꯒꯤ ꯈꯔ ꯀꯣꯏꯁꯟꯗ ꯈꯤꯇꯪ ꯍꯥꯏꯗꯤ ꯕꯦꯁꯤꯠ ꯀ꯭ꯂꯥꯁ ꯏꯂꯚꯦꯟ ꯇꯨꯋꯜꯞꯇ ꯌꯥꯎꯈꯤꯕ ꯕꯦꯁꯤꯛ ꯑꯣꯏꯅ ꯍꯪꯉꯛꯄꯒꯤꯀꯣ ꯑꯗꯨꯃꯥꯏꯅ ꯎꯝ ꯈꯤꯇꯪ ꯂꯥꯏ ꯑꯗꯨꯅ ꯊꯥꯔꯠ ꯁꯦꯃꯤꯁꯇꯔ ꯏꯁꯇꯔꯗꯗꯤ ꯃꯥꯔꯛꯁꯦ ꯅꯥꯏꯟꯇꯤꯒ ꯅꯥꯏꯟꯇꯤꯒ ꯋꯥꯜ ꯑꯣꯏꯔꯥ ꯃꯥꯅꯦ ꯑꯩꯅ ꯐꯪꯕꯗꯣ
ꯎꯝ
ꯑꯗꯨꯃꯥꯏꯅ ꯇꯧꯕꯒꯤ ꯁ꯭ꯋꯥꯝꯁꯦ ꯗꯥꯎꯅꯦ ꯍꯥꯏꯗꯤ ꯂꯥꯏꯅꯤ ꯍꯥꯏꯕꯁꯨ ꯂꯩꯇꯦ ꯍꯥꯏꯗꯤ ꯃꯥꯗꯣ ꯀꯩꯅꯣ ꯆꯨꯁ ꯑꯣꯏꯅ ꯍꯪꯉꯒꯁꯨꯀꯣ ꯌꯥꯝꯅ ꯂꯨꯕ ꯄꯦꯄꯔꯁꯨ ꯍꯦꯛ ꯌꯥꯎꯕꯅꯤ ꯑꯗꯨꯅ ꯈꯤꯇꯪꯁꯨ ꯍꯥꯏꯐꯦꯠ ꯄꯥꯈꯟꯁꯨ ꯈꯟꯖꯤꯜꯂꯨꯅꯨ ꯌꯦꯡꯉꯒ ꯈꯣꯠꯂꯒ ꯈꯜꯂꯣ
ꯑꯗꯨ ꯃꯥꯁꯦ ꯑꯦꯁꯥꯏꯟꯃꯦꯟ ꯑꯩꯈꯣꯏꯅ ꯏꯈꯠꯄꯗꯣ ꯑꯗꯨ ꯗꯒꯤ ꯍꯟꯕ ꯑꯥ ꯑꯦꯁꯥꯏꯟꯃꯦꯟ ꯇꯧꯋꯤꯗꯅ ꯋꯤꯛ ꯀꯌꯥꯅꯣꯡꯒꯤ ꯋꯤꯛ ꯇꯣꯏꯟꯇꯤ ꯋꯥꯟ
ꯎꯝ ꯎꯝ ꯀꯩꯅꯣꯗ ꯍꯥꯏꯗꯤ ꯅꯣꯏꯒꯤ ꯑꯦꯛꯖꯥꯝꯗ ꯑꯗꯨꯗꯤ ꯍꯪꯗꯕꯅꯤꯗ ꯍꯥꯏꯗꯤ ꯎꯝ ꯀꯩ ꯍꯥꯏꯇꯥꯔꯦ ꯃꯣꯏꯒꯤ ꯀꯣꯛꯇꯁꯨ ꯁꯨꯃꯥꯏꯅ ꯑꯃꯈꯛ ꯈꯟꯕ ꯃꯥꯜꯂꯦꯕ ꯍꯥꯏꯗꯤ ꯎꯝ ꯑꯁꯨꯃꯥꯏꯅ ꯏꯟꯇꯔꯅꯦꯜꯗꯨꯨꯗꯒꯤ ꯑꯗꯨꯃꯥꯏꯅ ꯍꯪꯗꯣꯛꯈꯤ ꯇꯥꯔꯒꯗꯤ ꯄꯣꯠꯇꯣ ꯍꯥꯏꯗꯤ ꯏꯔꯥꯏ ꯂꯥꯏꯕ ꯑꯣꯏꯅ ꯊꯣꯛꯑ ꯄꯣꯠꯅꯤꯗꯅ ꯑꯗꯨꯅꯅ ꯈꯟꯕꯩ ꯑꯩꯈꯣꯏ ꯀꯣꯏꯁꯟ ꯑꯃꯐꯨꯛ ꯆꯥꯟꯅꯗꯦꯕ ꯑꯗꯨꯒꯤ ꯃꯣꯏ ꯍꯞꯇꯥ ꯍꯞꯇꯥꯒꯤ ꯇꯧꯒꯗꯕ ꯄꯤꯔꯛꯄ ꯍꯣꯝꯋꯔꯛ ꯑꯦꯁꯥꯏꯟꯃꯦꯟ ꯄꯤꯔꯛꯄꯗꯨ ꯑꯩꯈꯣꯏ ꯅꯥ ꯐꯖꯅ ꯌꯦꯡꯉ ꯈꯣꯠꯂꯒ ꯑꯗꯒꯤ ꯃꯣꯏꯒꯤ ꯀꯣꯏꯁꯟ ꯄꯦ ꯄꯦꯔꯥꯒ꯭ꯔꯥꯐ ꯂꯥꯏꯔꯤꯛ ꯄꯥꯅꯅꯕ ꯄ ꯄ ꯄꯤ ꯗꯤ ꯑꯦꯐ ꯇꯨꯗꯒꯤ ꯐꯖꯅ ꯄꯥꯔ ꯄꯥꯔ ꯀꯥꯟꯗ ꯑꯗꯨꯝ ꯁꯝꯃꯤꯠ ꯇꯧꯕ ꯈꯣꯠꯄ ꯇꯧꯋꯦꯕꯁꯤꯡꯗꯣ ꯑꯗꯨꯒꯤ ꯀꯣꯏꯁꯟ ꯋꯤꯛꯇꯣ ꯋꯤꯛ ꯇꯔꯥꯒ ꯃꯉꯥꯃꯨꯛꯀꯤ ꯑꯦꯁꯥꯏꯟꯃꯦꯟ ꯀꯥꯖꯦ ꯀꯣꯏꯁꯟ ꯀꯨꯟ ꯀꯨꯟꯒ ꯇꯥꯉꯥ ꯄꯤꯔꯒ ꯀꯣꯏꯁꯟ ꯆꯍꯨꯝꯃꯨꯛ ꯂꯣꯏꯅ ꯑꯦꯁꯥꯏꯟꯃꯦꯟ ꯇꯧꯋꯦꯕ ꯑꯗꯨ ꯀꯣꯏꯁꯟ ꯑꯃ ꯁꯤꯡꯒꯜ ꯑꯃꯕꯥꯎ ꯂꯥꯛꯈꯤꯗꯦꯕ ꯖꯒꯤꯗꯕꯗꯣ ꯑꯩꯈꯣꯏꯅ ꯑꯗꯨꯗ ꯊꯥꯖꯔꯒ ꯃꯥꯟꯅꯕ ꯑꯃꯅꯤ ꯑꯗꯨ ꯁꯨꯝ ꯈꯤꯇꯪ ꯍꯥꯏꯗꯤ ꯊꯩꯗꯣꯛ ꯗꯣꯛ ꯊꯩꯖꯤꯟ ꯇꯧꯔꯒꯁꯨ ꯑꯗꯨꯒ ꯃꯥꯟꯅꯔꯛ ꯇꯣꯄꯤꯛꯇꯨ ꯈ ꯌꯥꯎꯇꯛ ꯇꯧꯕ ꯃꯥꯟꯅꯔꯞ ꯇꯧꯔ ꯍꯪꯉꯛꯑꯒꯗꯤ ꯈꯨꯝꯕꯗ ꯈꯔ ꯉꯝꯒꯗ꯭ꯔꯥ ꯈꯜꯂ ꯄꯥꯖꯩꯌꯦꯕ ꯑꯗꯨ ꯌꯥꯎꯔꯛꯇꯦꯕ ꯑꯃꯕꯧ
ꯎꯝ ꯍꯣꯏ ꯑꯗꯨꯗꯤ ꯑꯩꯈꯣꯏꯒꯤꯅ ꯑꯃꯨꯛ ꯗꯤꯄꯥꯔꯠꯃꯦꯟ ꯗꯤꯄꯥꯔꯠꯃꯦꯟꯒꯤ ꯂꯩꯔꯝꯗꯧ ꯃꯥꯜꯂꯦ ꯑꯗꯨꯗꯤ ꯍꯥꯏꯗꯤ ꯑꯩꯈꯣꯏꯒꯤ ꯌꯥꯎ ꯃꯣꯏ ꯑꯍꯟꯒꯩꯅ ꯍꯥꯏ ꯀꯥꯟꯗꯅ ꯑꯃꯨꯛ ꯑꯗꯩ ꯆꯥꯅꯩꯌꯦꯅ ꯍꯥꯏꯕ ꯋ ꯋꯤꯛ ꯀꯨꯟ ꯑꯩꯈꯣꯏ ꯋꯤꯛ ꯀꯨꯟꯃꯥꯊꯣꯏꯃꯨꯛꯀꯤ ꯀꯩꯅꯣ ꯇꯧꯋꯦꯕ ꯍꯟꯇꯛꯇꯣ ꯑꯥ ꯆꯥꯅꯩ ꯈꯣꯠꯂꯦꯅ ꯍꯥꯏ ꯑꯗꯨꯏ ꯌꯦꯡꯉꯒꯦ ꯑꯗꯨꯒ ꯀꯩꯅꯣ ꯇꯧꯔꯒꯁꯦ ꯑꯩꯁꯨ ꯑꯦꯛꯖꯥꯝꯒꯤ ꯀꯩꯀꯩꯅꯣ ꯈꯤꯇꯪ ꯌꯦꯡꯈꯤꯒꯦ ꯅꯪꯁꯨ ꯐꯤ ꯁꯥꯅꯤ ꯗꯣ ꯁꯥꯖꯔꯣ ꯑꯗꯨ ꯅꯪꯅ ꯊꯝꯃꯨꯀꯣ
ꯍꯣꯏ ꯍꯣꯏ ꯍꯣꯏ
ꯎꯝ ꯊꯝꯃꯣ ꯊꯝꯃꯣ ꯅꯪꯅ